ꯇꯥꯏꯕꯣ
ꯇꯥꯏꯌꯦ
ꯅꯣꯡ ꯆꯨꯔꯤꯕ꯭ꯔꯣ ꯐꯖꯅ ꯆꯨꯕ꯭ꯔꯣ
ꯆꯨꯏꯌꯦ ꯀꯩꯒꯤꯅꫭ ꯈꯪꯗꯦ ꯅꫭꯡꯁꯦ ꯌꯥꯝ ꯇꯜꯂꯦ ꯑꯑꯣꯏꯕ ꯉꯇꯥꯏ ꯆꯨꯅꯉꯥꯏꯁꯦ ꯅꯨꯡꯊꯤꯟꯗ ꯆꯨꯔꯗꯤ ꯇꯨꯝꯕ ꯅꯨꯡꯉꯥꯏꯒꯗꯕ
ꯍꯧꯖꯤꯛꯇꯤ ꯅꯨꯡꯉꯥꯏꯇ꯭ꯔꯦꯕ ꯄꯥꯝꯗ꯭ꯔꯦꯕ ꯍꯧꯖꯤꯛꯅ
ꯄꯥꯝꯗ꯭ꯔꯦ
ꯑꯗꯣ ꯏꯁꯤꯡ ꯊꯨꯝꯕꯒꯨ ꯃꯩ ꯇꯧꯗꯦꯀꯣ ꯍꯧꯖꯤꯛꯀꯥꯟꯗꯤ
ꯁꯤ ꯑꯩꯈꯣꯏꯒꯤ ꯂꯩꯐꯝꯗꯤ ꯊꯨꯝꯗꯦ ꯐꯥꯔꯁ ꯑꯩꯅ ꯂꯩꯔꯝꯕ ꯃꯐꯝꯗꯤꯀꯣ ꯑꯥꯁ ꯂꯣꯏꯕꯗꯅꯤ ꯑꯁꯨꯃꯥꯏꯅ ꯀꯤꯆꯟꯗꫭ ꯎꯝ ꯕꯣꯇꯜꯒꯨꯝꯕ ꯇꯥꯎꯔꯒ ꯂꯩꯕꯅꯤ ꯑꯁ ꯇꯨꯒꯠꯖꯕꯁꯤ ꯑꯈꯣꯏꯗ ꯐꯃꯨꯡ ꯃꯊꯛ ꯊꯥꯔꯦꯗꯅꯀꯣ ꯇꯦꯕꯜ ꯊꯥꯔꯦꯗꯅ ꯑꯗꯨꯒ ꯆꯥꯛꯆꯕꯅꯦ ꯅꯣꯏꯕꯨ ꯆꯥꯛ-ꯆꯥꯛꯇꯤ ꯆꯥꯗꯕ ꯌꯥꯗꯕꯅꯤꯅꯀꯣ
ꯑꯥ ꯇꯜ-ꯇꯜꯂꯝ ꯒꯅꯤ ꯕꯣ ꯍꯣꯏ ꯏꯁꯤꯡ ꯊꯨꯝꯕ ꯃꯇꯝꯗꯁꯨ ꯍꫭꯏ
ꯇꯨꯝꯕꯁꯨ ꯌꯥꯗꯕ ꯑꯗꯨꯒ ꯑꯃꯨꯛꯀꯅꯦ ꯃꯣꯏꯒꯤ ꯏꯁꯤꯡꯗꯣ ꯃꯑꯣꯡ ꯑꯃ ꯇꯧꯋꯦ ꯑꯥ ꯁꯨꯃꯥꯏꯅ ꯀꯩꯅꯣ ꯏꯁꯤꯡ ꯀꯪꯕꯁꯨ ꯊꯨꯕ ꯑꯗꯨꯒ ꯑꯃꯨꯛꯀ ꯊꯨꯝꯕꯁꯨ ꯊꯨꯕ
ꯑꯥ ꯑ꯭ꯁ ꯍꯥꯟꯅꯀꫭ ꯑꯩꯁꯨ ꯊꯥꯛ ꯁꯤꯒ ꯆꯪꯉꯛꯇ꯭ꯔꯤꯀꯥꯟꯗ ꯏꯁꯤꯡ ꯑꯗꯨꯝ ꯊꯨꯝꯕ ꯆꯪꯉꯝꯗꯥꯏꯗ ꯀꯟꯕꯅꯤꯅꯦ ꯀꯩꯅꯣ ꯃꯐꯝ ꯑꯃꯐꯥꯎ ꯊꯣꯛꯄ ꯌꯥꯗ꯭ꯔꯕꯅꯤꯅ ꯑꯗꯨꯝ ꯊꯨꯝꯃ ꯂꯩꯕꯗꯣ ꯅꯣꯡ ꯐꯖ꯭ꯅ ꯆꯨꯕ ꯑꯗꯨ ꯉꯥꯛꯇꯅꯤ ꯑꯁ ꯑꯗꯨꯕꯨꯀꯣ ꯁꯤꯗꯅ ꯑꯃꯨꯛ ꯆꯨꯗꯕ ꯋꯥꯕꯅꯦ ꯁꯤꯗ ꯅꯣꯡ ꯆꯨꯨꯔꯗꯤ ꯍꯔꯥꯎꯕꯅꯦ ꯑꯩꯈꯣꯏꯗꯤ ꯈꯔꯥ ꯏꯪꯕꯩꯒꯤꯕꯀꯣ ꯁꯥꯃꯟꯕꯒꯤ ꯁꯤꯗꯗꯤ
ꯑꯗꯨꯗꯣ ꯑꯁꯤꯗꯁꯨꯀꯣ ꯃꯤ ꯃꯇꯦꯛ ꯑꯃꯒꯠꯇ ꯆꯨꯕꯅꯦ ꯃꯐꯝ ꯈꯨꯗꯤꯡꯒꯤ ꯂꯣꯏꯅꯃꯛ ꯆꯨꯕ ꯅꯠꯇꯦ ꯉꯛꯄꯅꯤꯅꯦ ꯁꯨꯃꯥꯏꯅ ꯆꯠꯂꯒ ꯅꫭꯡ ꯆꯨꯑꯦ ꯍꯥꯏꯔꯒ ꯃꯐꯝ ꯑꯃꯗꯅ ꯀꯔꯤꯁꯨ ꯆꯨꯗꯕ ꯀꯪꯂꯒ ꯂꯩꯕꯒꯤ
ꯑꯣ ꯎꯝ
ꯖꯇꯥꯅꯦ ꯅꫭꯡꯁꯦ
ꯎꯝ
ꯅꫭꯏꯁꯦ ꯀꯩꯅꯣ ꯃꯥꯜꯂꯦ
ꯀꯩ ꯑꯕ
ꯅꯪꯁꯦ
ꯑꯥ
ꯀꯩꯅꯣ ꯃꯥꯜꯂꯦꯕ
ꯀꯔꯤ
ꯖꯥꯠꯇꯤꯗꫭ ꯑꯩ ꯐꯥꯔ꯭ꯁꯇ ꯅꯪꯁꯦ ꯃꯩꯇꯩꯔ ꯈꯟꯕꯅꯤ
ꯅꯠꯇꯦ ꯎꯝ
ꯃꯩꯇꯩꯔꯣꯝꯗꯣ ꯁꯦꯡꯅ ꯉꯥꯡꯕꯒꯤꯀꯣ
ꯑꯣ ꯃꯤꯅꯀꯣ ꯑꯗꯨꯃꯥꯏꯅꯗꯤ ꯍꯥꯏꯕ ꯑꯗꯨꯗꯣ ꯃꯣꯏ ꯃꯣꯏ ꯑꯁꯦꯡꯕ ꯀꯩꯅꯣꯈꯣꯏꯅꯗꯤ ꯈꯣꯏꯌꯦꯗꯤ ꯍꯥꯏꯕꯅꯤ ꯅꯠꯇ ꯑꯩꯒꯤꯁꯦ ꯑꯗꯨꯝ
ꯑ ꯍꯧꯖꯤꯛꯄꯨꯗꯤ ꯉꯥꯡꯅꯔ ꯀꯥꯟꯗꯗꯤ ꯈꯣꯏꯔꯛꯑꯦ ꯑꯥ
ꯕꯣꯜꯒꯨꯝꯕꯗꯤ ꯌꯦꯡꯗ꯭ꯔꯣ
ꯑꯩꯁꯦ ꯕꯣꯜꯁꯦ ꯑꯩꯒꯤ ꯐ꯭ꯔꯦꯟꯗꯣ ꯑꯃꯨꯛ ꯁꯤꯈ꯭ꯔꯕꯒꯤ ꯑꯩ ꯌꯦꯡꯗ꯭ꯔꯦ
ꯀꯅꯥ ꯀꯅꯥ ꯁꯄꯣꯔ ꯇꯧꯅꯣꯅ
ꯑꯩꯗ
ꯎꯝ
ꯁꯤꯈ꯭ꯔꯕ ꯁꯤꯈ꯭ꯔꯕꯗꯣ ꯌꯥꯎꯕꯅꯤ
ꯎꯝ ꯐꯨꯔꯤꯠꯇꯣ ꯐꯨꯔꯤꯠ ꯃꯆꯨꯗ ꯌꯦꯂꯣ ꯑꯣꯏꯕ꯭ꯔꯥ ꯅꯠꯇ꯭ꯔꯥ ꯉꯥꯡꯉꯕ꯭ꯔꯥ
ꯔꯣꯅꯥꯜꯗꯣꯅꯤ ꯔꯣꯅꯥꯜꯗꯣ
ꯑ ꯌꯦ
ꯅꯪꯕꯤꯌꯥ
ꯑꯩꯗꯤ ꯑꯩꯒꯤꯗꯤ ꯂꯩꯔꯤꯗ
ꯅꯪ ꯂꯏ ꯈꯪꯉꯗ
ꯪꯉꯦꯕ ꯑꯩꯒꯤꯗꯤꯀꯣ ꯍꯧꯖꯤꯛꯁꯦ ꯑꯗꯨ ꯅꯠꯇ꯭ꯔꯁꯨ ꯑꯃꯗꯣ ꯑꯃ ꯐꯨꯔꯤꯠ ꯑꯣꯔꯦꯟꯖ ꯀꯂꯔ ꯍꯥꯏꯁꯤꯔꯥ ꯍꯥꯞꯄꯈꯣꯏꯗꯣ ꯄꯦꯟ
ꯑꯩꯗꯤꯀꯣ
ꯑꯥ
ꯇꯦꯟꯁꯟ ꯌꯥꯝ ꯀꯥꯕꯅꯦꯕ ꯇꯦꯟꯁꯟ ꯌꯥꯝ ꯀꯥꯕꯅꯦ ꯍꯥꯏꯕꯗꯤ ꯍꯧꯖꯤꯛꯀꯤ ꯑꯩꯅ ꯁꯪꯒꯟ ꯇꯧꯕ ꯅꯨꯄꯥꯗꯣ
ꯑꯣ
ꯃꯣꯏꯒꯤ ꯄꯥꯔꯇꯤꯗ ꯃꯥꯕꯨ ꯁꯞꯄꯣꯔꯠ ꯇꯧꯕꯤꯗꯦꯕ
ꯑ
ꯑꯗꯨꯒꯤ ꯃꯣꯏꯗꯣ ꯂꯤꯡꯖꯦꯜ ꯃꯥꯟꯅꯗꯕꯒꯤ ꯁꯤꯕꯅꯦꯕ
ꯎꯝ ꯑꯁ ꯃꯣꯏ ꯑꯁꯦꯡꯕꯗꯤ ꯉꯝꯕꯁꯨ ꯌꯥꯕꯅꯤꯅ ꯗꯥꯅ ꯂꯥꯁ ꯃꯤꯅꯤꯠꯇ ꯉꯝꯈꯤꯕꯅꯤꯅꯦ ꯀꯩꯅꯣꯈꯣꯏꯅ
ꯑꯗꯨ ꯑꯗꯨꯟꯅꯦ ꯅ ꯌꯥꯝ ꯀꯥꯃꯅꯤ ꯍꯥꯏꯔꯗ
ꯑ ꯑꯗꯨ ꯀꯩꯅꯣ ꯅꯪꯅ ꯁꯞꯄꯣꯔꯠ ꯇꯧꯕ ꯃꯤꯗꯣ ꯑꯗꯨꯗꯣ ꯕꯥ ꯁꯥꯟꯅꯔꯁꯨ ꯑꯦꯠꯇꯤ ꯃꯤꯅꯤꯠꯀꯨꯝꯕ ꯁꯥꯟꯅꯔꯗꯤ
ꯎꯝ
ꯃꯥꯒꯤ ꯀꯩꯅꯣꯗꯣ ꯃꯤ ꯈꯔ ꯃꯉꯣꯟꯗꯒꯤꯩ ꯑꯉꯥꯡ ꯑꯣꯏꯕ ꯀꯣꯏ ꯁꯥꯟꯅꯍꯜꯂꯗꯤ ꯐꯥꯒꯗꯕꯅꯤꯅ ꯃꯥꯅ ꯐꯨꯜ ꯁꯥꯟꯅꯗꯕꯕꯤꯗꯅ
ꯃꯥꯒꯤꯗꯤ ꯄꯨꯜꯁꯅꯗ꯭ꯔꯗꯤ ꯃꯥꯗꯤ ꯂꯥꯁ ꯑꯣꯏꯔꯕꯅꯦ ꯋꯥꯔꯁꯨ ꯃꯤꯅ ꯈꯨꯗꯦꯛꯂꯁꯨ ꯀꯩꯗꯧꯔꯁꯨ ꯃꯤ ꯃꯥꯒꯤ ꯂꯥꯏꯐꯀꯤ ꯄ꯭ꯂꯦ ꯑꯣꯏꯕꯅꯤꯅ
ꯎꯝ ꯐꯖꯅ ꯁꯥꯟꯅꯕꯕ ꯍꯣꯏ ꯑ
ꯃꯥꯅ ꯃꯤꯅ ꯁꯥꯟꯅꯔꯁꯨ ꯋꯥꯈꯟꯗꯣ ꯄꯟꯗꯕꯨꯗꯨ ꯑꯩꯅ ꯁꯅꯦ ꯁꯥꯟꯅꯔꯗꯤꯀꯣ ꯍꯥꯏꯅ ꯉꯝꯕ ꯉꯝꯗꯕꯗꯨꯗꯤ ꯑꯔꯥꯏꯕꯅꯦꯕ ꯃꯥꯒꯤ ꯂꯥꯁꯀꯤ ꯑꯣꯏꯕꯅꯤꯅ ꯆꯍꯤꯁꯨ ꯌꯥꯝꯃꯟꯈ꯭ꯔꯕꯒꯤꯅꯤꯅ
ꯍꯣꯏ ꯆꯦꯟꯕꯁꯨ ꯋꯥꯔꯝꯃꯣꯏ ꯃꯥ ꯆꯦꯟꯕꯁꯨ ꯉꯝꯗ꯭ꯔꯦꯗ
ꯅꯪꯁꯨ ꯈꯜꯂꯨꯅ ꯆꯍꯤ ꯐꯣꯔꯇꯤ ꯋꯥꯟꯒ ꯍꯥꯏꯗꯣ ꯑꯁꯤ ꯑꯩꯈꯣꯏꯒꯤ ꯑꯩꯈꯣꯏꯒꯤ ꯂꯩꯐꯝꯗ ꯆꯍꯤ ꯄꯣꯇꯤꯃꯣꯟꯗ ꯕꯣꯜ ꯀꯥꯎꯍꯜꯂꯣ ꯀꯔꯝꯕ ꯏꯁꯇꯥꯏꯜꯗ ꯀꯥꯎꯈ꯭ꯔꯦ ꯌꯦꯡꯉꫭ
ꯃꯄꯨꯛ ꯂꯣꯏꯅꯃꯛ ꯀꯪꯅ ꯀꯪꯂꯒ ꯂꯩꯈ꯭ꯔꯕꯅꯤ
ꯍꫭꯏ ꯆꯨꯝꯃꯤ ꯆꯨꯝꯃꯤ
ꯑꯩꯈꯣꯏꯒꯤ ꯏꯌꯥꯝꯕ ꯑꯌꯥꯝꯕ ꯑꯩꯈꯣꯏꯁꯨ ꯕꯣꯜ ꯌꯥꯝ ꯄꯥꯝꯕ ꯕꯣꯜ ꯌꯥꯝ ꯍꯌꯦꯟꯅ ꯁꯥꯟꯅꯕ ꯂꯩꯌꯦꯕꯀꯣ ꯌꯨꯝ ꯃꯥꯗꯤ ꯅꯨꯄꯤ ꯊꯤ ꯊꯤꯈ꯭ꯔ ꯊꯤꯈ꯭ꯔꯕ ꯃꯇꯝꯗꯨꯗꯤ ꯃꯄꯨꯛ ꯈꯣꯏꯗꯤ ꯏꯀꯪ ꯀꯪꯔꯒ ꯕꯣꯜ ꯁꯥꯟꯅꯕ ꯉꯝꯗ꯭ꯔꯦ
ꯃꯤ ꯔꯣꯅꯥꯜꯗꯨꯗꯤ ꯃꯆꯥꯁꯨ ꯌꯥꯝꯃꯦ
ꯎꯝ
ꯑꯗꯨꯒꯁꯨ ꯎꯝ ꯕꯣꯜ ꯁꯐꯥꯎ ꯁꯅꯕ ꯉꯝꯃꯤꯗ ꯑꯩꯅ ꯈꯟꯕꯗ
ꯎꯝ ꯐꯖꯅ ꯁꯥꯟꯅꯔꯦꯗ ꯃꯤꯒꯤ ꯄ꯭ꯔꯥꯏꯝ ꯄ꯭ꯔꯥꯏꯝꯅꯤꯅꯀꯣ ꯃꯥꯒꯤꯁꯨ ꯃꯇꯝ ꯂꯣꯏꯔꯛꯄꯅꯤꯅ ꯍꯧꯖꯤꯛꯇꯤ ꯀꯔꯤ ꯎꯄꯥꯏ ꯂꯩ ꯑꯉꯥꯡ
ꯍꯧꯖꯤꯛ ꯅꯪꯅ ꯁꯪꯒꯟ ꯇꯧꯕ ꯅꯨꯄꯥꯗꯣ ꯑꯗꯨꯗꯒꯤ ꯍꯦꯟꯅ ꯃꯥꯅ ꯆꯍꯤ ꯑꯃ ꯍꯥꯟꯕꯅꯦꯕ ꯆꯍꯤ ꯑꯃ ꯍꯥꯟꯕꯁꯦ ꯌꯥꯝ ꯊꯨꯅ ꯃꯔꯣꯟ ꯊꯣꯛꯄ ꯃꯤꯗꯤ ꯃꯔꯣꯟ ꯊꯣꯛꯈ꯭ꯔꯕꯅꯦ
ꯎꯝ
ꯃꯤꯅꯗꯤ ꯍꯥꯏꯌꯦ ꯆꯍꯤ ꯑꯃꯈꯛꯇ ꯍꯟꯕꯕꯨ ꯍꯥꯏꯌꯦ ꯑ ꯆꯍꯤ ꯑꯃꯗꯣ ꯅꯨꯃꯤꯠ ꯀꯌꯥ ꯂꯩꯕ꯭ꯔꯥ
ꯃꯥꯅꯦ ꯃꯥꯅꯦ
ꯑꯗꯨꯒ ꯎꯝ ꯌꯥꯝꯅ ꯁꯥꯡꯕ ꯆꯍꯤꯅꯤ ꯑꯩꯈꯣꯏꯅ ꯄꯥꯔꯀꯥꯟꯗ ꯆꯍꯤ ꯑꯃꯈꯗ ꯍꯥꯏꯕ ꯋꯥꯅꯦꯕ ꯑꯗꯨ ꯑꯩꯗꯤ ꯑꯗꯨꯝ ꯍꯥꯏꯕꯤꯒꯅꯤ
ꯎꯄꯥꯏ ꯂꯩꯇ꯭ꯔꯦꯗ ꯍꯧꯖꯤꯛꯇꯤ ꯑꯗꯣ ꯑꯩꯗꯤ ꯑꯁ ꯈꯪꯗ꯭ꯔꯦꯅꯦ ꯑꯩꯁꯦ ꯅꯪ ꯑꯗꯨꯗꯤ ꯍꯧꯖꯤꯛ ꯐ꯭ꯔꯥꯟꯁ ꯁꯞꯄꯣꯔꯠ ꯇꯧꯔꯝꯒꯅꯤ ꯂꯣꯏ ꯀꯩꯅꯣ ꯊꯣꯛꯇ꯭ꯔꯕꯅꯤꯅꯪ
ꯑꯩꯗ ꯎꯝ
ꯇꯧꯗꯦ
ꯇꯧꯗꯦ
ꯑꯗꯨꯗꯤ ꯀꯅꯥ
ꯉꯔꯥꯡ ꯁꯅꯥꯕꯗꯣ ꯉꯔꯥꯡ ꯁꯅꯥꯕꯗꯣ
ꯉꯔꯥꯡ ꯁꯥꯟꯅꯕ ꯍꯥꯏꯗꯤ ꯉꯝꯈꯤꯕ ꯈꯣꯏꯗꯣ
ꯑꯥ
ꯑꯣ ꯌꯥꯏꯅꯦ ꯑꯗꯨꯗꯤ ꯑꯗꯨꯗꯤ ꯃꯥꯟꯅꯩꯅꯦ
ꯑꯩꯗꯤ ꯑꯗꯨ ꯑꯗꯨꯈꯣꯏ ꯄꯔꯇ꯭ꯔꯤꯅꯅꯦ ꯍꯧꯖꯤꯛ ꯔꯣꯅꯥꯜꯗꯣ ꯔꯣꯅꯥꯜꯗꯣ ꯃꯊꯪꯒꯤꯗꯣ
ꯑ
ꯀꯩꯅꯣꯗꯣ ꯅꯪꯅ ꯅꯪꯅ ꯁꯞꯄꯣꯔꯠ ꯇꯧꯋꯦ ꯍꯥꯏꯕꯗꯣ
ꯑꯥ
ꯑꯗꯨꯗꯣ ꯍꯥꯠꯇꯣꯛ ꯈꯟꯗꯣꯏꯅꯦꯕ
ꯅꯪꯒꯤ ꯋꯥꯈꯟꯁꯦ ꯑꯩꯗꯤ ꯑꯗꯨ ꯑꯅꯤꯗꯣ ꯐꯥꯏꯅꯦꯜ ꯇꯥꯔꯁꯨ ꯀꯩꯁꯨ ꯈꯜꯂꯨꯗꯦ ꯑꯩꯗꯤ ꯉꯝꯕꯅ ꯉꯝꯃꯦ ꯑꯗꯣ ꯑꯩꯅ ꯉꯝꯃꯟꯅꯤꯡꯕꯗꯤ ꯑꯩꯅ ꯁ ꯁꯄꯣꯔꯠ ꯇꯧꯕꯕꯨꯗꯤ ꯉꯝꯍꯟꯅꯤꯡꯉꯦ ꯑꯗꯨ ꯑꯣꯏꯔꯁꯨ ꯀꯩ ꯍꯥꯏꯔꯦ
ꯑꯦ ꯌꯥꯔꯣꯏ
ꯑꯩꯗꯤꯀꯣ ꯑꯩꯁꯨ ꯅꯪꯅ ꯁꯞꯄꯣꯔꯠ ꯇꯧꯕꯗꯨꯅ ꯍꯧꯖꯤꯛ ꯄꯣꯔꯠ ꯇꯧꯕꯗ ꯑꯩ ꯃꯣꯏꯁꯦ ꯍꯧꯖꯤꯛꯁꯦ ꯃꯣꯏꯒꯤ ꯌꯥꯝ ꯂꯨꯕ
ꯍ ꯑꯗꯨ ꯑꯗꯨ
ꯍꯪꯗꯦ ꯏ ꯎ
ꯃ
ꯑꯗꯨ ꯍꯣꯏꯗꯣ
ꯎꯝ
ꯃꯣꯏ ꯐ꯭ꯔꯥꯟꯁ ꯈꯣꯏꯒ ꯁꯥꯟꯅꯈꯤꯗꯣꯏꯅꯦꯅ ꯑꯗꯨꯗꯣ ꯃꯣꯏꯒꯤ ꯈꯔ ꯋꯥꯒꯅꯦꯕ ꯑꯗꯨꯒꯤ ꯑꯁ ꯑꯗꯨ ꯄꯥꯈꯠꯂꯤꯅꯦ ꯑꯩꯗꯤ ꯑꯩꯗꯤ ꯐ꯭ꯔꯥꯟꯁ ꯄꯣꯛꯍꯟꯅꯤꯡꯉꯦꯕ
ꯑꯁ ꯑꯩꯗꯣ
ꯐꯖꯅ ꯁꯥꯟꯅꯕꯅꯦꯕ
ꯑꯗꯨ ꯑꯣꯏꯔꯁꯨ ꯐꯖꯅ ꯁꯥꯟꯅꯔꯁꯨ ꯂꯥꯏꯕꯛ ꯂꯩꯔꯗꯤ
ꯍꯣꯏ ꯍꯣꯏ ꯑꯗꯨꯅꯦ ꯅꯍꯥꯟ ꯑꯁꯦꯡꯕꯗꯤꯀꯣ ꯐ꯭ꯔꯥꯟꯁꯈꯣꯏꯁꯦ ꯅꯍꯥꯟ ꯑꯗꯨꯝ ꯃꯣꯏ ꯏꯁꯄꯦꯟꯒꯀꯣ
ꯎꯝ
ꯎꯄꯨꯅꯦꯦꯟ ꯇꯥꯕ ꯃꯇꯝꯗꯣ
ꯎꯝ
ꯑꯗꯨ ꯃꯇꯝꯗ ꯎꯝ ꯑꯗꯨꯝ ꯃꯣꯏꯅꯗꯤ ꯉꯝꯈꯤꯕꯅꯦꯕ ꯁ꯭ꯄꯦꯟ ꯈꯣꯏꯅ ꯑꯗꯣ ꯍꯧꯖꯤꯛ ꯑꯗꯨ ꯍꯧꯖꯤꯛꯀꯥꯟꯁꯦ ꯀꯃꯥꯏꯅ ꯇꯧꯗꯣꯏꯅꯣ ꯈꯪꯗ꯭ꯔꯕꯅꯣ
ꯉꯝꯒꯅꯤ ꯉꯝꯒꯅꯤ ꯀꯔꯤꯁꯨ ꯋꯥꯒꯅꯤ ꯑꯩꯅ ꯑꯩꯅ ꯈ꯭ꯋꯥꯏꯗꯒꯤ ꯌꯦꯡꯅꯤꯡꯗꯕꯗꯤꯀꯣ ꯑꯩꯅ ꯍꯧꯖꯤꯛ ꯍꯥꯏꯕꯗꯣ ꯑꯗꯨ ꯑꯩ ꯌꯦꯤꯡꯅꯤꯡꯗꯦ ꯑꯩ ꯍꯤꯡꯅꯤꯡꯗꯦ
ꯏꯕꯥꯅꯤꯁꯦ ꯑꯣꯄꯣꯅꯦꯟ ꯇꯥꯔꯝꯃꯦꯅꯦ ꯑꯗꯨꯗꯤ
ꯑꯦꯅꯤꯗꯦꯕ
ꯑ
ꯑꯩꯗꯣ ꯃꯤꯒ ꯄꯩꯁꯥ ꯊꯥꯅꯕꯅꯦꯕꯀꯣ
ꯎꯝ
ꯐꯥꯏꯚ ꯍꯟꯗ꯭ꯔꯦꯠ ꯐꯥꯏꯚ ꯍꯟꯗ꯭ꯔꯦꯠ ꯅꯣꯏꯅ ꯍꯥꯏꯕ ꯂꯧꯈ꯭ꯔꯦ ꯑꯗꯨꯕꯨꯗꯤ ꯂꯧꯒꯦ ꯂꯧꯁꯤꯅꯨ ꯑꯩꯒꯤ ꯑꯩꯒꯤ ꯁꯞꯄꯣꯔꯠ ꯇꯧꯐꯝꯗꯨ ꯇꯧ ꯐꯐꯝ ꯊꯣꯛꯄꯗꯤ ꯑꯩ ꯑꯗꯨꯝ ꯇꯧꯒꯅꯤꯅ
ꯑ ꯅꯨꯄꯥꯒꯔꯣ ꯅꯨꯄꯤꯒꯔꯣ ꯅꯪ ꯇꯧꯋꯤꯗꯣ ꯕꯦꯠꯇꯤꯡ ꯇꯧꯅꯩꯗꯣ ꯑꯣꯁ ꯇꯧꯕꯅꯦ ꯅꯪꯒꯤꯁꯤꯗꯤ
ꯑꯗꯨ ꯃꯍꯥꯛꯗꯣ ꯑꯩꯗꯤ ꯑꯩꯗꯤ ꯀꯥꯎꯈ꯭ꯔꯒꯦꯔꯥ ꯈꯟꯕꯅꯦꯕꯀꯣ ꯐꯣꯟ ꯇꯧꯔꯦ ꯑꯁ ꯑꯩꯩꯅ ꯉꯝꯃꯅꯤꯀꯣ ꯍꯥꯏꯔꯦ ꯑꯗꯒꯤ ꯑꯩꯅꯀꯣ ꯄꯤꯈꯤꯅꯤꯅꯦ ꯅꯪꯒꯤ ꯄꯩꯁꯥꯗꯣ ꯀꯔꯤ ꯑꯩꯈꯣꯏꯕꯨ ꯌꯥꯝꯅ ꯍꯥ ꯑꯦꯠ ꯃꯥꯒꯤ ꯋꯥꯁꯛꯇꯣ ꯉꯥꯛꯇꯕꯒꯤ ꯏꯁꯇꯥꯏꯜꯗ ꯅꯪꯒꯤ ꯂꯨꯄꯥ ꯆꯃꯉꯥ ꯑꯗꯨꯕꯨ ꯀꯔꯤ ꯇꯧꯒꯦꯔ ꯑꯦ ꯊꯥꯕꯤꯔꯛꯀꯦ ꯍꯥꯏꯔ ꯈꯟꯗꯦ
ꯇꯣꯏꯗꯤ ꯍꯥꯏ ꯈꯪꯁꯦ ꯍ
ꯑꯁ ꯑꯩꯁꯨ ꯈꯪꯉꯤꯕ ꯔꯣꯅꯥꯜꯗꯗꯣ ꯀꯣꯏꯗꯣ ꯉꯝꯃꯣꯏ ꯍꯥꯏꯕꯗꯣ
ꯑꯥ
ꯋꯜꯀꯝ ꯑꯃꯐꯥꯎ ꯀꯩꯅꯣ ꯇꯧꯋꯗꯦꯗꯅꯀꯣ ꯑꯩꯅ ꯈꯪꯂꯛꯄꯗ ꯑꯗꯨꯒꯤ ꯑꯩꯁꯨ ꯉꯝꯃꯣꯏ ꯈꯪꯉꯦ ꯑꯗꯨꯕꯨ ꯑꯩꯅ ꯄꯥꯝꯖ ꯄꯥꯝꯖꯈꯤꯕꯗꯣ ꯉꯝꯃꯣꯏ ꯍꯥꯏꯔꯒ ꯀꯔꯝꯃꯥꯏꯅ ꯑꯗꯨꯅꯦ ꯑꯗꯨꯒꯤꯅꯦ ꯅꯨꯄꯥ ꯑꯣꯏꯒꯦꯔꯥ ꯀꯔꯤ ꯑꯣꯏꯒꯦꯔꯥ ꯑꯩ ꯑꯗꯨꯒꯤ ꯌꯥꯝ ꯌꯥꯝ ꯊꯥꯅꯗꯕꯅꯦ ꯃꯥꯅꯗꯤ ꯋꯥꯟ ꯊꯥꯎꯖꯟ ꯍꯥꯏꯌꯦꯕꯀꯣ
ꯑꯥ
ꯑꯗꯨꯨꯝꯃꯦ ꯍꯥꯏꯕ ꯋꯥꯟ ꯊꯥꯎꯖꯟꯗꯤ ꯊꯥꯅꯔꯣꯏꯁꯦ ꯃꯔꯝꯗꯤ ꯄꯩꯁꯥꯗ ꯑꯁꯤꯒꯨꯝꯕ ꯊꯥꯅꯕ ꯖꯁ ꯏꯟꯇꯔꯇꯦꯟꯃꯦꯟꯒꯤꯗꯃꯛꯇ ꯊꯥꯅꯁꯦ
ꯎꯝ
ꯑꯩ ꯑꯩ ꯈꯪꯈ꯭ꯔꯕꯅꯤ ꯅꯍꯥꯟꯗꯒꯤꯀꯣ ꯑꯗꯨꯒꯤ ꯑꯗꯨꯝ ꯑꯥ ꯅꯪ ꯅꯪꯁꯨ ꯑꯣꯛ ꯀꯦꯖꯤ ꯑꯃꯗꯤ ꯂꯩꯔꯒ ꯆꯥꯕ ꯌꯥꯏꯅꯀꯣ ꯐꯥꯏꯚ ꯍꯟꯗ꯭ꯔꯦꯠꯀꯤ ꯑꯗꯨꯒꯤ ꯑꯗꯨꯒꯃꯥꯏꯅ ꯊꯥꯅꯁꯦ ꯋꯥꯟ ꯊꯥꯎꯖꯟꯗꯤ ꯌꯥꯝꯅ ꯀꯩꯅꯣꯒꯨꯝꯕꯗ ꯌꯥꯝ ꯆꯣꯞ ꯌꯥꯝꯃꯟꯈ꯭ꯔꯕ ꯈꯗ ꯅꯠꯇꯦ ꯖꯨꯋꯥꯔꯒꯨꯝꯕ ꯌꯥꯝ ꯊꯥꯕ ꯀꯩꯅꯣ ꯇꯧꯕꯗꯣ ꯑꯗꯨꯒꯨꯝꯕꯗꯗꯤ ꯇꯧꯔꯣꯏꯁꯦ ꯑꯉꯝ ꯑꯉꯝꯕ ꯊꯥꯁꯤ ꯁꯤꯅꯦꯕ
ꯑꯥ
ꯑꯗꯨꯒꯤ ꯃꯥꯁꯨ ꯍꯣꯏ ꯍꯣꯏ ꯍꯥꯏꯕꯅꯤꯕ ꯃꯥꯗꯤ ꯃꯥꯅ ꯈꯪꯈ꯭ꯔꯦꯕ ꯑꯩꯈꯣꯏꯅꯤꯅ ꯊꯥꯅꯕꯁꯦ ꯋꯥꯔꯜ ꯀꯞ ꯉꯝꯕ ꯊꯥꯅꯕ ꯅꯠꯇꯦꯕ
ꯑꯣ
ꯂꯩꯍꯧꯕꯗꯣ ꯐꯥꯔꯁ ꯁꯤꯈ꯭ꯔꯕ ꯃꯤꯗꯣ
ꯑꯥ
ꯑꯗꯨꯅ ꯄꯤꯒꯗꯧꯕꯅꯦꯕ
ꯑꯣ
ꯑꯩꯖꯨ ꯈꯜꯂꯕ ꯆꯨꯝꯕꯅꯦ ꯀꯔꯤꯒꯨꯝꯕ ꯑꯩꯒꯤ ꯃꯤꯁꯤꯅ ꯀꯩꯅꯣ ꯇꯧꯔꯝꯃꯗꯤ ꯃꯣꯏꯅ ꯍꯥꯟꯅ ꯁꯤꯔꯒ ꯑꯩꯒꯤꯅ ꯍꯤꯡꯉꯝꯃꯗꯤꯀꯣ
ꯎꯝ
ꯇꯧꯒꯗꯧꯕꯅꯦꯍꯦ ꯑꯩ
ꯌꯝ ꯅꯨꯡꯁꯤꯌꯦ ꯅꯪꯖꯦ ꯐꯖꯅ ꯇꯧꯔꯝꯃꯤꯅꯦ
ꯇꯧꯕꯅꯦ ꯑꯩ ꯌꯥꯝ ꯑꯩꯗ ꯀꯩꯅꯣ ꯇꯧꯕ ꯎꯝ ꯑꯗꯨꯒꯤ ꯃꯥꯅ ꯍꯥꯏꯌꯦ ꯀꯣꯅ